ꯍꯜꯂꯣ
ꯀꯩꯗꯧꯔꯤꯅꯣ ꯇꯥꯕ꯭ꯔꯣ
ꯇꯥꯏꯌꯦ
ꯀꯩꯗꯧꯔꯤꯅꯣ
ꯍꯥꯏꯐꯝꯝꯌꯦ
ꯊꯕꯛ ꯆꯠꯂꯣꯏꯗ꯭ꯔꯣ
ꯍꯥꯥ
ꯊꯕꯛ ꯆꯠꯂꯣꯏꯗ꯭ꯔꯣ
ꯑꯗꯨꯒꯨꯝꯕ ꯋꯥꯔꯤꯗꯣ ꯍꯥꯏꯔꯛꯄꯅꯨ
ꯆꯥꯛ ꯆꯥꯔꯕꯣ
ꯆꯔꯦ ꯅꯈꯣꯟꯜꯁꯦ ꯌꯥꯝ ꯄꯤꯛꯅ ꯇꯥꯏꯕꯣ
ꯑꯩꯅꯅꯦ ꯄꯤꯛꯅ ꯉꯥꯡꯕꯒꯤ
ꯑꯣꯃꯥꯏ ꯇꯔꯦ ꯑꯣꯏꯣꯔ ꯑꯗꯨꯕꯨ ꯆꯥꯛ ꯏꯁꯤꯡ ꯆꯥꯅꯔꯕꯔꯕꯣ
ꯆꯅꯥꯔꯦ ꯆꯥꯔꯦ
ꯑꯩ ꯀꯔꯤ ꯀꯔꯤ ꯃꯊꯥ ꯆꯥꯍꯧꯔꯒꯦ
ꯉꯁꯤꯗꯤ ꯁꯧꯒ꯭ꯔꯤ ꯆꯥꯔꯦ ꯅꯣꯏꯗꯤ
ꯑꯩꯈꯣꯏꯁꯨ ꯆꯞ ꯃꯥꯟꯅꯏꯗ
ꯀꯩꯗꯧꯔꯤꯅꯣ ꯍꯧꯖꯤꯛꯄꯣ
ꯑꯩꯗꯤ ꯁꯟ ꯂꯩꯔꯤꯌꯦ ꯁꯨꯝꯂꯤꯒꯤ ꯇꯧꯔꯤꯒ
ꯀꯩꯍꯕ ꯑꯩꯁꯦ ꯁꯨꯝ ꯐꯝꯃꯝꯃꯤꯖꯥꯠꯅꯤꯅꯦ
ꯁ ꯀ ꯀꯥꯏ ꯆ ꯀꯦꯔꯣ
ꯉꯁꯤꯗꯤ ꯊꯕꯛ ꯆꯜꯂꯣꯏ
ꯅꯣꯡ ꯃꯪꯗ꯭ꯔꯣ ꯅꯣꯏꯔꯣꯝꯗ
ꯅꯣꯡꯃꯉꯦ
ꯅꯣꯡ ꯌꯥꯝ ꯃꯪꯉꯤꯀꯣ
ꯎꯝ
ꯇꯔꯕ꯭ꯔꯣ
ꯀꯩꯀꯩ ꯀꯃꯥꯏꯅ ꯇꯧꯔꯦꯕ
ꯅꯣꯡ ꯃꯪꯗ꯭ꯔꯕꯅꯤꯗ ꯅꯣꯏꯔꯣꯝꯗ
ꯃꯪꯉꯦ ꯍꯥꯏꯔꯕ
ꯎꯝ ꯅꯣꯡ ꯃꯪꯉꯦꯕꯨ ꯌꯥꯝ ꯁꯥꯗ꯭ꯔꯥ
ꯎꯝ ꯀꯅꯥ ꯀꯅꯥ ꯂꯩꯕꯤꯅꯣ
ꯇꯣꯝꯇꯅꯤꯗ ꯑꯅꯥ ꯂꯩꯇꯦ
ꯆꯣꯡꯕ ꯀꯔꯝ ꯀꯔꯝ ꯂꯦꯜꯂꯤꯒꯦ ꯄꯨꯟꯁꯤꯁꯤꯕꯨ ꯍꯤꯡꯅꯕꯒꯤ ꯂꯥꯟꯐꯝꯁꯤꯗ ꯀꯔꯤ ꯀꯔꯤ ꯂꯩꯂꯒ ꯂꯩ
ꯅꯣꯡꯃꯒꯤ ꯍꯖꯔꯥ ꯁꯨꯔꯒ ꯑꯗꯨꯝ ꯂꯩꯔꯦ ꯍꯧꯖꯤꯛ ꯇꯤ ꯂꯧ ꯃꯇꯝꯅꯤꯅ ꯍꯖꯤꯔꯥꯁꯨ ꯁꯨ ꯃꯥꯏ ꯃꯥꯏ ꯊꯕꯛ ꯑꯗꯨꯝ ꯂꯩꯕꯅꯤꯅ ꯑꯗꯨꯝ ꯐꯤꯁꯥ ꯈꯨꯠꯁꯥ ꯇꯧꯔꯒꯀꯣ ꯐꯤ ꯂꯣꯜꯂꯒ ꯑꯗꯨꯝ ꯂꯩꯔꯤ
ꯅꯪꯒꯤꯗꯣ ꯌꯥꯝ ꯐꯩꯌꯦ
ꯅꯪꯗꯤ ꯅꯪꯗꯤ
ꯑꯩꯁꯨꯗ ꯏꯉ ꯀꯉꯕ ꯎ ꯦꯍꯥꯏꯗ
ꯅꯣꯏꯗꯤ ꯏꯁꯤꯡ ꯅꯨꯡꯉꯥꯏꯕ꯭ꯔꯣ
ꯑꯥ
ꯏꯁꯤꯡ ꯅꯨꯡꯉꯥꯏꯔꯛꯒ ꯅꯣꯏꯗ
ꯑꯩꯈꯣꯏꯗꯤ ꯅꯨꯡꯉꯥꯏꯅꯣꯏ ꯅꯨꯡꯉꯥꯏꯇꯕ꯭ꯔꯣ
ꯑꯩꯈꯣꯏꯗꯤ ꯏꯁꯤꯡ ꯌꯥꯝ ꯋꯥꯏ
ꯎ ꯑꯩꯈꯣꯏꯗꯤ ꯌꯥꯝ ꯋꯥꯕꯁꯨ ꯅꯠꯇꯕ ꯌꯥꯝꯅ ꯀꯩ ꯍꯥꯏꯅꯤ ꯌꯥꯝ ꯅꯨꯡꯉꯥꯏꯕꯁꯨ ꯅꯠꯇꯕ
ꯎꯝ
ꯆꯥꯡ ꯑꯃꯗꯀꯣ
ꯎꯝ
ꯁꯨꯝꯗꯗ ꯁꯅ ꯆꯕ
ꯍꯧꯖꯤꯛꯄꯨ ꯅꯨꯃꯤꯠ ꯍꯧꯖꯤꯛꯄꯨ ꯅꯨꯡꯁꯥ ꯁꯥꯕ꯭ꯔꯥꯅꯦ
ꯁꯥꯗꯦ ꯑꯗꯨ ꯑꯣꯏꯔꯁꯨ ꯁꯥꯏꯗꯅ ꯃꯥꯡꯅ ꯄꯨꯡꯂꯨꯞ ꯂꯨꯞꯨꯞ ꯔꯖꯥꯛ ꯏꯕꯤ
ꯑꯩꯗꯤ ꯑꯁ ꯑꯩꯗꯤ ꯌꯨꯝ ꯂꯩꯗꯣꯏꯁꯤ ꯌꯥꯝ ꯋꯥꯏꯔꯦ
ꯍꯣ ꯂꯩꯖꯔꯣ ꯂꯩꯖꯔꯣ
ꯎꯝ
ꯃꯇꯝ ꯑꯃꯗ ꯑꯩꯈꯣꯏꯁꯨ ꯌꯥꯝ ꯋꯥꯅ ꯂꯦꯜꯂꯛꯄ ꯌꯥꯏ ꯃꯇꯝꯗꯨ ꯅꯪ ꯈꯪꯕ꯭ꯔꯣ
ꯃꯇꯝꯗꯨꯗ ꯅꯪꯅ ꯅꯨꯡꯉꯥꯏꯅ ꯑ ꯃꯣꯏꯒꯤ ꯆꯍꯥꯏ ꯈꯥꯏꯕ ꯆꯁꯤꯗ ꯃꯇꯝ ꯑꯃꯗ ꯁꯍꯔꯗ ꯅꯨꯡꯉꯥꯏꯅ ꯂꯩꯔꯨꯈꯤꯗꯥꯏ
ꯑꯩꯈꯣꯏꯒꯤ ꯁꯍꯔꯗꯣ ꯅꯤꯡꯁꯤꯡꯂꯛꯑꯦ
ꯑꯝ ꯇꯧꯅꯤ ꯃꯇꯝꯗꯨꯗ ꯑꯩꯁꯨ ꯂꯩꯔꯝꯒꯗꯕ ꯐꯤꯕꯝꯗꯣ ꯁꯣꯝꯅ ꯈꯪꯕꯤꯔ ꯗꯤ ꯀꯌꯥꯗ ꯅꯨꯡꯉꯥꯏꯒꯅꯤ ꯅꯠꯇ꯭ꯔꯣ
ꯃꯥꯅꯤ ꯃꯥꯅꯤ
ꯍꯧꯖꯤꯛꯇꯤ ꯅꯣꯏ ꯄꯥꯜꯂꯤ ꯇꯥꯔꯕꯅꯤꯅ ꯀꯔꯤꯗꯤ ꯎꯄꯥꯏ ꯂꯩ ꯉꯝꯅ ꯉꯝꯅꯕ ꯉꯝꯅ ꯉꯝꯅꯕ ꯍꯣꯠꯅꯕ ꯍꯥꯏꯗꯨꯅꯤꯅꯦꯀꯣ
ꯎꯝ ꯎꯄꯥꯏ ꯂꯩꯇ ꯂꯩꯇ ꯑꯗꯨꯝ ꯍꯤꯡꯕ ꯇꯥꯔꯦꯅꯦꯀꯣ
ꯎꯝ ꯍꯥꯏ ꯇꯔꯦ ꯑꯗꯨꯃꯥꯏꯅ ꯅ ꯅ ꯃꯥꯅꯕꯤ ꯑꯝꯇ ꯂꯩꯇ꯭ꯔꯕꯅꯦ
ꯏꯃꯥꯟꯅꯕꯤ ꯂꯩꯇꯗ
ꯍ ꯇꯖꯤ ꯑ ꯇꯔ ꯍ
ꯄꯨꯡ ꯀꯌꯥ ꯇꯥꯔꯒꯦ
ꯁꯦ ꯅꯥꯏꯟ ꯇ꯭ꯋꯦꯟꯇꯤ ꯇꯥꯔꯤꯔꯤꯕꯣ
ꯄꯨꯡ ꯅꯤꯄꯥꯜ ꯃꯥꯄꯜ ꯃꯥꯄꯜꯒ ꯃꯤꯅꯤꯠ ꯀꯨꯟ ꯀꯨꯟ ꯇꯥꯗ꯭ꯔꯤ ꯍꯥꯏ ꯑꯩꯒꯤꯗꯤ
ꯅꯪꯒꯤꯗꯨꯗꯤ ꯐꯣꯟ ꯑꯣꯏꯔꯝꯒꯅꯤ ꯑꯩꯈꯣꯏꯗꯤ ꯋꯥꯔꯜ ꯀꯣꯛꯇ ꯑꯣꯏꯅ ꯌꯦꯡꯖꯕ
ꯅꯪꯒꯤꯗ ꯁꯣꯏ ꯂꯥꯟꯗ꯭ꯔꯣ
ꯋ ꯂꯣꯛꯅꯕ ꯀꯅꯥ ꯁꯣꯏꯅꯒꯤꯦꯗ
ꯐꯛꯂꯥꯡꯗ ꯅꯞꯄ ꯍꯥꯏꯗꯣꯏꯅꯤꯅꯦ
ꯍꯣꯏꯅꯦꯍꯦ
ꯅꯪ ꯑꯗꯣ ꯍꯥꯟꯅ ꯍꯥꯏꯔꯛꯄ ꯌꯥꯗ꯭ꯔꯣ
ꯅꯪ ꯆꯄꯥꯉꯍꯦ
ꯁꯨꯡꯁꯣꯏ ꯁꯣꯏꯗ꯭ꯔꯣ
ꯌꯦ ꯂꯣꯏ ꯁꯣꯏꯅꯔꯗ ꯅꯨꯡꯉꯥꯏꯔꯣꯏꯗꯧꯔꯤ
ꯌꯥꯝ ꯋꯥꯏꯌꯦ
ꯁꯤ ꯑꯣꯏꯔꯛꯀꯅꯤꯁꯦ ꯑꯩ ꯉꯁꯥꯏꯗꯩ ꯈꯪꯉꯕꯅꯤ ꯏꯪꯂꯔꯥꯖꯤꯁ ꯈꯣꯏꯗꯤ ꯑꯉꯥꯡ ꯑꯣꯏꯔꯤꯉꯩꯗꯒꯤ ꯁꯨꯝ ꯂꯣꯜꯂꯛꯑꯕꯅꯤꯅꯀꯣ ꯃꯣꯏ ꯏꯪ꯭ꯔꯥꯖ ꯍꯗꯤ ꯌꯥꯎꯁꯦ ꯂꯄ
ꯑꯗꯨꯃꯥꯏꯅꯒ ꯍꯥꯏꯖꯤꯜꯂꯛꯀꯅꯨ ꯍꯤꯗꯥꯛ ꯆꯥ ꯍꯤꯗꯥꯛ ꯆꯥꯔꯕꯣ
ꯇꯔꯦ ꯏꯁꯤꯡ ꯑꯁꯥꯕꯗꯨꯗꯤ ꯇꯧꯗ꯭ꯔꯦ ꯇꯟꯗꯅ
ꯍꯤꯗꯥꯛꯇꯣ ꯏꯁꯤꯡ ꯈꯔ ꯈꯔ ꯌꯥꯝꯅ ꯊꯛꯑꯣ
ꯍꯥꯏꯗꯤ ꯏꯁꯤꯡ ꯊꯥꯛ ꯃꯟꯗꯅꯅꯦ ꯃꯄꯥꯟ ꯊꯣꯛꯄ ꯇꯂꯕꯅꯤ ꯍ ꯍ ꯈꯑꯣ ꯐ
ꯃꯄꯥꯟ ꯊꯣꯛꯎꯅꯨ ꯃꯅꯨꯡꯗ ꯑꯗꯨꯝ ꯊꯣꯛꯑꯣ
ꯍ ꯂꯟꯖ ꯔꯦ ꯂꯟꯖꯔꯦ ꯀ ꯃꯁꯂꯤꯦꯟꯒꯤ
ꯎꯝ ꯅꯅꯥꯎ ꯅꯨꯄꯤꯗꯨ ꯆꯠꯈ꯭ꯔꯕꯣ
ꯅꯥꯟ ꯄ꯭ꯔꯤꯗ ꯌꯨ ꯑꯇ ꯑꯟ ꯈꯔꯤꯗ ꯃꯥꯦ ꯂꯎ ꯀꯕꯠꯇ ꯃꯅꯥꯥꯏ ꯃꯗꯤ
ꯀꯩꯅꯣ ꯃꯥꯒꯤꯁꯤꯕꯨ ꯉꯟꯃꯟꯗ꯭ꯔꯣ ꯉꯟ ꯃꯟ꯭ꯔꯣ
ꯍꯥꯡꯋꯦꯗꯥ ꯁꯣꯝꯗ ꯏꯌꯥꯝꯕ ꯇꯞꯃꯟꯗꯦꯅꯪ ꯉꯥꯏ ꯉꯝꯗꯅ ꯍꯣꯏ ꯏꯌꯥꯝꯕ ꯑꯃ ꯂꯩꯌꯦꯕꯀꯣ
ꯎꯝ
ꯅꯪ ꯂꯁꯨ ꯆꯞ ꯃꯅꯦ ꯃꯣꯏꯒꯤ ꯂꯩꯚꯥꯏ ꯄ
ꯑꯩꯉꯣꯟꯗꯒ ꯑꯃꯨꯛ ꯇꯥꯏꯁꯜꯂꯛꯏ ꯇꯧꯔꯤꯁꯦ
ꯂꯩꯅꯥꯒꯨꯝꯕꯁꯦ ꯃꯣꯏꯒꯤ ꯀꯔꯤ ꯍꯥꯏꯁꯤꯅꯣ ꯎꯝ ꯏꯔꯥꯖꯤꯗꯤ ꯂꯣꯏ ꯂꯒꯦ ꯇꯕ ꯀꯣ ꯍꯩ ꯉꯥꯂꯤ ꯍꯥꯏꯁꯤꯔꯥ ꯀꯔꯤ ꯍꯥꯏꯁꯤꯔ ꯈꯪꯗꯅꯤꯗ ꯃꯅ ꯃꯥꯟꯅꯕ ꯂꯩꯌꯦꯕ ꯆꯠꯄꯋꯣ ꯀꯔꯤꯋꯣꯀꯣ ꯈꯪꯗꯦ ꯏꯝꯕꯁꯨ ꯑꯅ ꯃ ꯃꯔꯦ
ꯂꯩꯁꯥꯕꯤꯗꯤ ꯈꯔ ꯐꯖꯊꯣꯛꯀꯗꯕꯅꯦ
ꯑꯩ ꯈꯣꯡꯁꯦ ꯂꯣꯏ ꯇꯛꯈꯥꯏꯔꯦ ꯍꯥꯏ ꯁꯥꯃꯟꯕꯒꯤꯀꯣ
ꯀꯩꯅꯣ
ꯑꯩ ꯈꯣꯡꯁꯤꯡꯁꯦ ꯁꯥꯃꯟꯕ ꯑꯩ ꯂꯣꯏ ꯆꯠ ꯆꯦꯈꯥꯏꯔꯦ ꯍꯥꯏꯕꯒꯤ ꯍꯥꯏꯁꯤꯔꯥ
ꯑꯣꯍ
ꯑꯗꯨꯃꯥꯏꯅ ꯇꯧꯔꯦꯕ
ꯃꯩꯉꯥꯎꯤꯗꯣ ꯈꯔ ꯇꯩꯌꯨꯅꯦ
ꯑꯥꯗ ꯇꯩꯖꯔꯨꯔꯒꯦ
ꯑꯩꯁꯦ ꯐꯝꯕꯗ ꯋꯥꯔꯦ
ꯎꯝ ꯇꯎꯅꯤ
ꯈꯣꯡ ꯁꯥꯖꯤꯡ ꯍꯧꯔꯦ
ꯀꯧ ꯍ
ꯈꯣꯡ ꯁꯥꯖꯤꯡ ꯍꯧꯗ꯭ꯔꯣ
ꯆꯥꯎꯐꯝ ꯅꯥꯄ ꯈꯪꯗꯦꯗ ꯂꯣꯏꯣꯏꯗ꯭ꯕꯤꯔꯤꯕꯣꯅ
ꯂꯣꯏꯗꯧꯔꯦ ꯑꯩ ꯈꯣꯡ ꯁꯥꯖꯤꯡ ꯂꯣꯏꯍꯧꯔꯦ
ꯆꯀꯜꯂꯈ꯭ꯔꯣꯗ
ꯊꯣꯛꯣꯂꯛꯑꯒꯦ ꯍꯣꯏ
ꯒ꯭ꯌꯥꯟ ꯇꯥꯅ ꯂꯩꯌꯨꯀꯣ ꯉꯥꯡ ꯐꯥꯡ ꯇꯧꯔꯨꯅꯨ ꯍꯤꯗꯦꯟꯖꯅ ꯅꯤꯡꯊꯤꯖꯅ ꯃꯔꯝ ꯃꯣꯛꯅ ꯑꯗꯣ ꯉꯟ ꯉꯟꯅ ꯍꯧꯍꯜꯂꯣ ꯆꯥꯛꯁꯦ ꯉꯟꯅꯥꯡꯈꯣꯏꯠ ꯄꯨꯟꯅ ꯐꯕꯅꯦ
ꯑꯩꯁꯨ ꯋꯥꯕꯀꯣ ꯍꯟꯗꯛꯁꯦ
ꯅꯨꯅꯨꯡꯇꯤ ꯌꯨ ꯋꯥ ꯏꯗꯤ
ꯍꯟꯗꯛꯁꯤ ꯌꯥꯝ ꯋꯥꯑꯦ ꯑꯩ
꯭ꯌꯥꯟꯒ ꯆꯁꯤꯂꯣ ꯐꯦꯔꯦꯖꯒ ꯍ